ꯍꯜꯂꯣ ꯏꯆꯦ
ꯍꯥꯎ
ꯍꯥꯏꯃ ꯏꯆꯦ ꯏꯊꯥ ꯊꯥꯖꯗꯅ ꯀꯨꯏꯅ ꯂꯩꯔꯕ ꯃꯇꯨꯡꯗ ꯐꯣꯟ ꯇꯧꯕꯤꯔꯛꯏꯅꯦ
ꯑꯗꯨꯅꯤꯅꯦꯍꯦ ꯑꯩꯁꯦ ꯍꯥꯏꯗꯤ ꯑꯩꯈꯣꯏꯅ ꯀꯣꯂꯦꯖ ꯂꯨꯕꯗꯒꯤ ꯅꯣꯏꯒ ꯄꯨꯟꯈꯤꯗꯕꯁꯨ ꯀꯨꯏꯕꯗꯨꯗ ꯅꯣꯏꯗꯣ ꯀꯃꯥꯏ ꯀꯃꯥꯏꯅ ꯇꯧꯔꯤꯒꯦꯅ ꯇꯧꯔꯛꯏꯅꯤꯅꯦ
ꯑꯣ ꯏꯆꯦ ꯑꯗꯣ ꯑꯗꯨꯝꯕꯨꯗꯤ ꯂꯦꯞꯇꯅꯕꯨꯗꯤ ꯑꯗꯨꯝ ꯁ꯭ꯀꯨꯜ ꯑꯩꯈꯣꯏꯁꯨ ꯀꯥꯔꯤ ꯑꯗꯨꯕꯨ ꯏꯆꯦ ꯍꯣꯏ ꯂꯩꯔꯤꯀꯥꯟꯗ ꯏꯆꯦꯍꯣꯏꯒ ꯄꯨꯟꯅ ꯈꯪꯗ ꯑꯈꯪ ꯈꯪꯗ ꯇꯥꯊꯣꯛ ꯇꯥꯁꯤꯟ ꯇꯧꯃꯤꯟꯅꯗꯅ ꯑꯗꯨꯃꯥꯏꯅ ꯂꯩꯔꯤꯀꯥꯟꯗꯨꯗꯗꯤ ꯍꯦꯟꯅ ꯅꯨꯡꯉꯥꯏꯗ ꯍꯧꯖꯤꯛꯇꯤ ꯏꯆꯦꯈꯣꯏꯁꯨ ꯂꯩꯇ꯭ꯔꯕꯅꯤꯅ ꯏꯍꯥꯡ ꯍꯥꯡꯕꯗꯧꯅ ꯈꯜꯂꯦ ꯋꯥꯈꯜꯁꯦ
ꯑꯗꯨꯅꯦ ꯑꯩꯈꯣꯏꯁꯨ ꯑꯩꯁꯨ ꯀꯣꯂꯦꯖꯁꯦ ꯍꯥꯏꯗꯤ ꯌꯥꯝꯅ ꯅꯤꯡꯁꯤꯡꯉꯦ ꯀꯣꯂꯦꯖꯇꯣ ꯍꯥꯏꯗꯤ ꯀꯥꯅꯤꯡꯉꯦ ꯑꯣ ꯑ ꯑꯩꯈꯣꯏ ꯍꯥꯏꯗꯤ ꯑꯦꯛꯖꯥꯝꯒ ꯍꯥꯏꯗꯣꯛꯑꯕ ꯃꯇꯨꯡꯗ ꯑꯩꯈꯣꯏ ꯍꯥꯏꯗꯤ ꯀꯣꯂꯦꯖꯇ ꯑꯃꯨꯛꯇꯪꯗꯤ ꯂꯥꯛꯈꯤꯅꯦꯕ ꯑꯗꯨ ꯀꯔꯤꯕ ꯅꯨꯃꯤꯠꯇꯨꯗ ꯑꯝꯇ ꯄꯨꯟꯁꯦꯅ ꯍꯥꯏꯔꯛꯏꯅꯦ
ꯍꯣꯏ ꯏꯆꯦ ꯌꯥꯏꯌꯦ ꯑꯩꯈꯣꯏꯒꯤ ꯏꯃꯥꯟꯅꯕꯤ ꯑꯅꯤ ꯑꯍꯨꯝ ꯂꯩꯕꯗꯣ ꯑꯩꯒ ꯍꯦꯛ ꯍꯦꯛ ꯄꯨꯟꯕꯗꯣ ꯃꯣꯏꯅꯁꯨ ꯏꯆꯦ ꯍꯣꯏꯒ ꯌꯥꯝꯅ ꯄꯨꯟꯅꯤꯡꯉꯦ ꯑꯝꯇꯪꯗꯤ ꯍꯪꯉꯁꯦ ꯈꯣꯠꯁꯦ ꯀꯥꯏꯅ ꯑꯩꯈꯣꯏ ꯃꯁꯦꯟꯁꯨ ꯉꯍꯥꯟꯇ ꯍꯥꯏꯅꯔꯝꯃꯤꯅꯦ ꯎꯝ ꯏꯆꯦꯕꯨ ꯍꯛꯆꯥꯡ ꯉꯝꯗꯕꯒ ꯌꯥꯎꯕꯤꯕ꯭ꯔꯣ ꯀꯩꯝꯇ ꯑꯅꯥ ꯑꯌꯦꯛ ꯌꯥꯎꯕꯤꯗꯕ꯭ꯔꯣ
ꯑꯩꯁꯦ ꯍꯥꯏꯗꯤ ꯀꯩꯁꯨꯝ ꯊꯣꯏꯗꯣꯛꯄ ꯇꯧꯗꯦꯗ ꯅꯪꯗꯤ ꯍꯥꯏꯗꯤ ꯑꯅꯥ ꯑꯌꯦꯛ ꯌꯥꯎꯗꯕ ꯅꯠꯇ꯭ꯔꯣ
ꯑꯩꯁꯦ ꯑꯗꯨꯝ ꯌꯥꯎꯗꯤ ꯌꯥꯎꯗꯦ ꯑꯗꯨꯕꯨ ꯑꯏꯪ ꯑꯁꯥ ꯎꯅꯕꯒꯤ ꯂꯣꯛ ꯈꯤꯇꯪ ꯊꯨꯡꯕ ꯏꯁꯥ ꯈꯤꯇꯪ ꯅꯤꯡꯪꯊꯝꯖꯟꯕ ꯑꯗꯨꯝꯕꯕꯨꯗꯤ ꯃꯔꯛ ꯃꯔꯛꯇ ꯌꯥꯎꯋꯦ ꯑꯗꯨꯒ ꯊꯣꯏꯗꯣꯛꯄ ꯑꯅꯥ ꯑꯌꯦꯛꯇꯤ ꯌꯥꯎꯖꯗꯤꯌꯦ ꯑꯗꯣ ꯏꯆꯦꯈꯣꯏꯒꯤ ꯏꯅꯥꯎꯄꯥ ꯑꯃ ꯂꯩꯕ ꯎꯞꯄꯗꯣ
ꯑꯥ
ꯃꯥꯜꯕꯨ ꯀ꯭ꯂꯥꯁ ꯀꯦꯌꯥ ꯀꯥꯒꯤ
ꯃꯥꯗꯣ ꯍꯟꯗꯛ ꯂꯥꯁ ꯍꯥꯏꯗꯤ ꯇꯨꯌꯦꯦꯞ ꯀꯥꯔꯤꯌꯦ
ꯑꯣ ꯑ ꯃꯥꯗꯤ ꯀꯃꯥꯏ ꯀꯃꯥꯏꯅ ꯇꯧꯕꯤ ꯂꯥꯏꯔꯤꯛ ꯂꯥꯏꯁꯨ ꯑꯗꯨꯝ ꯐꯕ꯭ꯔꯥ ꯏꯆꯦ ꯍꯣꯏꯗꯤ ꯂꯥꯏꯔꯤꯛ ꯂꯥꯏꯁꯨ ꯑꯗꯨꯝ ꯐꯩ ꯑꯗꯣ ꯏꯅꯥꯎꯗꯨꯗꯤ ꯀꯃꯥꯏꯅ ꯇꯧꯕꯤꯒꯦ
ꯃꯥꯁꯦ ꯍꯥꯏꯗꯤ ꯃꯌꯥꯝ ꯑꯃ ꯁꯣꯟꯕꯁꯨ ꯑꯣꯏꯗꯦ ꯑꯗꯨꯒ ꯍꯥꯏꯗꯤ ꯌꯥꯝꯅ ꯃꯌꯥꯝ ꯑꯃ ꯍꯦꯟꯗꯣꯛꯄ ꯑꯗꯨꯃꯥꯏꯅ ꯇꯧꯕꯁꯨ ꯑꯣꯏꯗꯦ ꯑꯗꯨꯝ ꯍꯥꯏꯗꯤ ꯃꯌꯥꯏ ꯑꯣꯏꯔꯞ ꯑꯗꯨꯃꯥꯏꯅ ꯑꯗꯨꯝ ꯂꯩ ꯑꯗꯨꯅ ꯍꯥꯏꯗꯤ ꯍꯧꯖꯤꯛꯇꯤ ꯑꯩ ꯀꯣꯂꯦꯖꯀꯤ ꯊꯕꯛꯁꯨ ꯂꯣꯏꯈ꯭ꯔꯥ ꯍꯥꯏꯗꯤ ꯀꯣꯂꯦꯖꯀꯤ ꯆꯠꯂꯝꯕ ꯈꯣꯠꯂꯝꯕꯒꯤ ꯊꯕꯛꯇꯨꯁꯨ ꯂꯣꯏꯈ꯭ꯔꯕꯅꯤꯅꯅꯦ ꯎꯝ ꯍꯧꯖꯤꯛ ꯇꯤ ꯍꯥꯏꯗꯤ ꯃꯥ ꯑꯣꯏꯅ ꯃꯥꯒꯤ ꯍꯧꯖꯤꯛ ꯃꯥꯗꯣ ꯀꯦꯞ ꯀꯥꯔꯛꯄꯅꯤꯅ ꯍꯥꯏꯗꯤ ꯌꯥꯝꯅ ꯀꯟꯅ ꯍꯣꯠꯅꯕ ꯃꯇꯝꯅꯤꯗꯅ ꯍꯥꯏꯗꯤ ꯁꯤꯗꯒꯤ ꯂꯣꯏꯅ ꯁꯦꯝꯈꯤꯗꯣꯏꯅꯤꯅ ꯑꯗꯨꯅ ꯃꯥꯒꯤ ꯍꯥꯏꯗꯤ ꯀꯣꯆꯤꯡꯒꯨꯝꯕ ꯆꯠꯄ ꯑꯗꯨꯒꯤ ꯊꯤꯟꯗꯣꯛ ꯊꯤꯟꯖꯤꯟ ꯑꯗꯒꯤ ꯃꯥꯒꯤ ꯁ꯭ꯀꯨꯜ ꯀꯩꯀꯥ ꯆꯠꯄ ꯑꯗꯨꯒꯨꯝꯕꯗ ꯑꯣꯏꯅ ꯍꯣꯠꯅꯔꯦ ꯑꯗꯣ ꯑꯩꯁꯨ ꯃꯔꯛ ꯃꯔꯛꯇ ꯍꯥꯏꯗꯤ ꯁꯨꯝ ꯎ ꯅꯣꯚꯦꯜꯒꯨꯝꯕꯒꯨꯝꯨꯝꯕꯕꯨꯗꯤ ꯁꯨꯝ ꯍꯥꯏꯕꯗꯤ ꯄꯥꯅꯤꯡꯉꯦꯕ ꯑꯗꯣ ꯑꯩꯅ ꯅꯉꯣꯟꯗ ꯐꯣꯟ ꯇꯧꯔꯛꯏꯁꯤꯁꯨ ꯍꯥꯏꯗꯤ ꯍꯥꯏꯗꯤ ꯅꯣꯕꯦꯜꯒꯨꯝꯕ ꯍꯥꯏꯗꯤ ꯅꯨꯡꯉꯥꯏꯕ ꯂꯩꯔꯒꯗꯤ ꯅꯉꯣꯟꯗꯒꯤ ꯍꯥꯏꯗꯤ ꯈꯤꯇꯪ ꯂꯧꯒꯦ ꯑꯗꯣ ꯑꯩꯅ ꯂꯩꯔꯁꯨ ꯌꯥꯕꯨꯗꯤ ꯌꯥꯏꯗ ꯑꯗ ꯍꯥꯏꯗꯤ ꯑꯩꯈꯣꯏꯅ ꯍꯥꯏꯗꯤ ꯅꯪꯒꯤꯁꯨ ꯂꯩꯕꯅꯤꯅ ꯍꯥꯟꯅ ꯅꯪꯉꯣꯟꯗꯒꯤ ꯍꯥꯟꯅ ꯑꯃ ꯑꯅꯤ ꯂꯧꯔꯒ ꯍꯥꯟꯅ ꯄꯥꯏꯔꯒ ꯌꯦꯡ ꯁꯤꯔꯥ ꯑꯗꯨꯗꯨꯒ ꯑꯩꯒꯤꯁꯨ ꯂꯩꯒꯦꯕꯨꯗꯤ ꯈꯜꯂꯦꯕ
ꯑꯣ ꯌꯥꯏꯑꯦ ꯏꯆꯦ ꯑꯩꯉꯣꯟꯗꯁꯨ ꯍꯜꯂꯣ ꯆꯦ ꯇꯥꯏꯌꯦ
ꯎꯝ
ꯑꯩꯉꯣꯟꯗꯁꯨ ꯅꯣꯚꯦꯜꯕꯨꯗꯤ ꯑꯗꯨꯝ ꯃꯔꯤ ꯃꯉꯥꯕꯨꯗꯤ ꯑꯗꯨꯝ ꯂꯩꯕꯅꯦ ꯑꯅꯧꯕ ꯑꯃꯅꯤꯁꯨ ꯑꯩ ꯅꯍꯥꯟ ꯂꯧꯔꯨꯏꯌꯦ ꯑꯗꯣ ꯑꯗꯨꯝ ꯏꯆꯦꯅ ꯅꯣꯡꯃ ꯀꯣꯏꯊꯣꯛꯄꯤꯔꯣ ꯑꯗꯨꯗꯨꯒ ꯑꯗꯨꯝ ꯏꯆꯦꯅ ꯄꯥꯅꯤꯡꯕ ꯌꯥꯎꯕꯁꯤꯡꯗꯣ ꯑꯗꯨꯝ ꯌꯦꯡꯕꯤꯔꯣ ꯂꯥꯛꯑꯣ ꯀꯩꯁꯨꯝ ꯀꯥꯏꯗꯌꯦ
ꯍꯣꯏ ꯑꯗꯨꯅꯦ ꯑꯩꯁꯦ ꯍꯥꯏꯕꯗꯤ ꯅꯣꯡꯃ ꯁꯟꯗꯦ ꯅꯨꯃꯤꯠꯀꯨꯝꯕ ꯑꯃꯗ ꯑꯣꯏꯅ ꯂꯥꯛꯑꯒꯦ ꯍꯥꯏꯕꯗꯤ ꯅꯪꯁꯨ ꯀꯣꯂꯦꯖ ꯀꯩꯀꯥ ꯆꯠꯄꯅꯤꯅ ꯀꯣꯂꯦꯖ ꯀꯩꯀꯥ ꯆꯠꯇꯕ ꯅꯨꯃꯤꯠꯇꯨꯃ ꯈꯜꯂꯒ
ꯍꯣꯏ ꯏꯆꯦ ꯌꯥꯏꯌꯦ ꯑꯗꯒꯤ ꯑꯩꯈꯣꯏꯒꯤꯗꯤ ꯍꯟꯗꯛ ꯀꯨꯝꯁꯤꯗꯤ ꯍꯩꯅꯧꯁꯤ ꯌꯥꯝ ꯐꯩ ꯑꯗꯨꯗꯨꯅ ꯏꯆꯦꯍꯣꯏ ꯂꯥꯛꯑꯒ ꯍꯩꯅꯒ ꯃꯦꯠꯇꯅ ꯑꯝꯇꯪ ꯄꯨꯟꯅ ꯆꯥꯃꯤꯟꯅꯁꯤꯁꯦ ꯄꯨꯟꯗ꯭ꯔꯤꯉꯩ ꯃꯃꯥꯡꯗ
ꯑꯣ ꯍꯣꯏ ꯌꯥꯏ ꯑꯗꯨꯁꯨ ꯑꯩ ꯍꯟꯗꯛꯀꯤ ꯂꯥꯛꯏꯕ ꯍꯥꯏꯗꯤ ꯅꯣꯡꯃꯥꯏꯖꯤꯡ ꯅꯨꯃꯤꯠꯁꯦ ꯁꯤꯗ ꯂꯥꯛꯄ ꯌꯥꯕ꯭ꯔꯥ ꯇꯨ ꯌꯦꯡꯉꯒꯦ ꯑꯗꯨꯒ ꯌꯥꯅꯕꯁꯨ ꯇꯧꯔꯒꯦ ꯍꯥꯏꯗꯤ ꯎꯅꯗꯕꯁꯨ ꯀꯨꯏꯔꯕꯅꯤꯅ ꯑꯗꯨꯅ ꯑꯗꯨꯃꯥꯏꯅ ꯂꯥꯛꯑꯒꯦ ꯑꯗꯨꯒ ꯅꯪꯅ ꯍꯥꯏꯗꯤ ꯆꯉꯥꯡ ꯑꯃ ꯂꯣꯜꯂꯝꯃꯣ ꯑꯗꯨꯒ ꯁꯤꯡꯖꯨ ꯂꯩꯔꯛꯑꯒ ꯑꯗꯨꯃꯥꯏꯅ ꯆꯥꯃꯤꯟꯅꯔꯁꯦ
ꯍꯣꯏ ꯌꯥꯏꯌꯦ ꯏꯆꯦ ꯑꯗꯒꯤ ꯑꯩꯈꯣꯏ ꯃꯅꯤꯡ ꯑꯁꯣꯝꯗꯁꯨ ꯍꯣꯇꯦꯜ ꯑꯅꯧꯕ ꯑꯃ ꯐꯝꯃꯤ ꯑꯗꯨꯗꯁꯨ ꯆꯥꯅ ꯊꯛ ꯑꯗꯨꯝ ꯑꯍꯣꯡꯕ ꯃꯃꯟꯗ ꯑꯗꯨꯝ ꯍꯥꯎꯅ ꯍꯥꯎꯅ ꯑꯗꯨꯝ ꯑꯩꯈꯣꯏ ꯏꯅꯦ ꯑꯃꯅ ꯌꯣꯜꯂꯤꯕ ꯆꯠꯂꯒ ꯑꯗꯨꯝ ꯏꯆꯤꯟ ꯏꯅꯥꯎ ꯌꯦꯡꯃꯤꯟꯅꯔꯒ ꯑꯗꯨꯝ ꯀꯩꯀꯩ ꯑꯗꯨꯝ ꯌꯦꯡꯉꯒ ꯑꯗꯨꯝ ꯄꯨꯟꯅ ꯆꯥꯃꯤꯟꯅꯔꯁꯦ
ꯍꯣꯏ ꯑꯗꯨꯅꯦ ꯑꯗꯨꯃꯥꯏꯅ ꯍꯥꯏ ꯍꯥꯏꯗꯤ ꯎꯅꯗꯕꯁꯨ ꯀꯨꯏꯔꯦ ꯍꯥꯏꯗꯤ ꯀꯣꯂꯦꯖ ꯃꯇꯝꯗ ꯑꯣꯏꯔꯗꯤ ꯑꯩꯈꯣꯏ ꯅꯣꯏ ꯀ꯭ꯂꯥꯁ ꯑꯍꯥꯡꯕ ꯃꯇꯝ ꯂꯩꯕ ꯑꯗꯨꯝ ꯊꯦꯡꯅꯔꯒ ꯑꯗꯨꯝ ꯍꯦꯟꯗꯅ ꯄꯨꯟꯗꯅ ꯈꯣꯠꯇꯅ ꯆꯥꯃꯤꯟꯅꯗꯅ ꯑꯗꯒꯤ ꯑꯋꯥ ꯅꯨꯡꯉꯥꯏ ꯑꯗꯒꯤ ꯑꯔꯩ ꯂꯩꯇ ꯑꯗꯨꯝ ꯍꯟꯗꯣꯛ ꯍꯦꯟꯖꯤꯟ ꯇꯧꯔꯅꯤꯗꯅ ꯑꯗꯨꯗꯨꯅ ꯍꯥꯏꯗꯤ ꯁꯨꯝ ꯑꯗꯨ ꯃꯇꯝꯗꯣ ꯍꯥꯏꯗꯤ ꯁꯨꯝ ꯅꯨꯡꯉꯥꯏꯈꯤꯕꯅꯤ ꯑꯗꯣ ꯅꯣꯏꯒꯤ ꯔꯦꯟꯇ ꯂꯩꯕꯗꯣ
ꯑꯥ
ꯑꯗꯣ ꯅꯪꯒꯤ ꯅꯃꯥꯟꯅꯕꯤ ꯑꯃꯒ ꯂꯩꯃꯤꯟꯅꯒꯨꯝ ꯇꯧꯗꯥꯏꯅꯦ
ꯃꯥꯅꯦ ꯑꯗꯣ ꯑꯩꯗꯣ ꯍꯧꯖꯤꯛꯇꯣ ꯏꯆꯦ ꯍꯥꯟꯅꯕꯨꯗꯤ ꯂꯩꯔꯝꯃꯦ ꯑꯗꯣ ꯍꯧꯖꯤꯛ ꯍꯧꯖꯤꯛꯇꯤ ꯑꯩꯗꯣ ꯌꯨꯝꯗ ꯑꯩꯈꯣꯏꯒꯤ ꯕꯕꯥꯗꯣ ꯍꯟꯇꯛ ꯃꯁꯥ ꯈꯔ ꯉꯝꯗꯦꯅ ꯑꯩꯗꯣ ꯌꯨꯝꯒ ꯃꯤꯔꯣꯟꯒ ꯂꯩꯖꯗꯕꯒ ꯅꯨꯃꯤꯠ ꯃꯉꯥ ꯇꯔꯥꯅꯤꯗꯤ ꯌꯨꯝꯗ ꯂꯩꯔꯨꯒꯦꯅ ꯂꯥꯛꯏꯌꯦ
ꯑꯣ ꯑꯣ
ꯏꯃꯥꯟꯅꯕꯤꯗꯨꯕꯨꯗꯤ ꯑꯗꯨꯝ ꯂꯩ ꯍꯧꯔꯦ
ꯅꯣꯏꯒꯤꯗꯤ ꯍꯥꯏꯗꯤ ꯔꯦꯟ ꯑꯣꯏꯔꯁꯨ ꯍꯥꯏꯗꯤ ꯏꯁꯤꯡꯒꯨꯝꯕ ꯃꯩꯒꯨꯝꯕꯗꯤ ꯑꯗꯨꯝ ꯅꯨꯡꯉꯥꯏꯒꯨꯝ ꯇꯧꯗꯥꯏꯅꯦ
ꯅꯨꯡꯉꯥꯏꯌꯦ ꯌꯥꯝꯅ ꯑꯗꯒꯤ ꯑꯩꯈꯣꯏꯒꯤ ꯌꯨꯝꯕꯨꯒꯤ ꯑꯣ ꯌꯨꯝꯕꯨ ꯑꯣꯏꯔꯤꯕ ꯑꯍꯟꯗꯨꯁꯨ ꯑꯗꯨꯝ ꯃꯕꯨꯛ ꯃꯄꯥꯎ ꯑꯗꯨꯝ ꯐꯗꯅ ꯑꯗꯒꯤ ꯉꯥꯡꯅ ꯁꯛꯅꯕ ꯑꯗꯨꯝ ꯅꯨꯡꯉꯥꯏꯌꯦꯕ
ꯑ
ꯑꯗꯨꯗꯨꯅ ꯑꯗꯨꯝ ꯑꯩꯈꯣꯏꯅ ꯑꯗꯨꯝ ꯌꯨꯝꯗ ꯇꯉꯥꯏ ꯐꯗꯕ ꯑꯃ ꯂꯥꯛꯄ ꯃꯇꯝꯗ ꯑꯗꯨꯝ ꯌꯨꯝꯗ ꯅꯣꯡ ꯅꯤꯅꯤ ꯆꯠꯀꯦ ꯈꯣꯠꯀꯦ ꯍꯥꯏꯕꯗꯁꯨ ꯑꯗꯨꯝ ꯑꯩꯈꯣꯏꯒꯤ ꯋꯥ ꯍꯩꯅꯕ ꯅꯨꯡꯉꯥꯏꯕꯗꯣ ꯑꯗꯨꯃꯥꯏꯅ ꯑꯣꯏꯌꯦ ꯌꯥꯝ ꯐꯩꯌꯦ ꯑꯗꯒꯤ ꯑꯩꯈꯣꯏ ꯂꯩꯕꯁꯨ ꯑꯗꯨꯝ ꯅꯨꯡꯉꯥꯏ ꯏꯁꯤꯡ ꯃꯥꯏꯁꯤꯡ ꯑꯗꯒꯤ ꯃꯩ ꯅꯨꯡ ꯆꯥꯡ ꯌꯥꯝꯅ ꯅꯥꯏꯌꯦꯕ ꯏꯆꯦ
ꯑꯪ
ꯎꯝ ꯍꯧꯖꯤꯛꯀꯤ ꯃꯇꯝꯗꯗꯤ ꯑꯥ ꯑꯩꯅ ꯂꯩꯔꯤꯕ ꯁꯤꯒꯨꯝꯕ ꯔꯦꯟꯖꯁꯤꯗꯤ ꯍꯥꯏꯗꯤ ꯌꯥꯝꯅ ꯇꯥꯡꯅ ꯊꯣꯛꯑꯦ ꯍꯥꯏ ꯇꯥꯔꯦ
ꯑ ꯑꯗꯨꯃꯥꯏ ꯃꯐꯝꯗꯨꯗ ꯂꯩꯕꯅ ꯍꯥꯏꯗꯤ ꯐꯩꯗ
ꯃꯥꯅꯦ ꯏꯆꯦ ꯑꯗꯒꯤ ꯔꯦꯟꯇ ꯂꯩꯕ ꯍꯥꯏꯁꯦ ꯏꯁꯤꯡ ꯃꯥꯏꯁꯤꯡꯗꯣ ꯅꯥꯇꯩ ꯆꯥꯗ꯭ꯔꯒꯗꯤ ꯂꯩꯥꯏꯅꯥ ꯇꯤꯟꯅꯥ ꯑꯗꯒꯤ ꯑꯈꯣꯏ ꯎꯟꯁꯥꯒꯤ ꯑꯣꯏꯕ ꯑꯗꯒꯤ ꯐꯨꯔꯤ ꯑꯣꯏꯔꯣ ꯀꯔꯤ ꯑꯣꯏꯔꯣ ꯑꯗꯨꯒꯨꯝꯕꯁꯨ ꯌꯥꯝ ꯊꯣꯛꯄꯁꯨ ꯑꯇꯩꯔꯦꯟꯀꯤꯗꯤ ꯄꯥꯎ ꯌꯥꯝꯅ ꯇꯥꯖꯩꯕ ꯑꯗꯨꯗꯨꯅ ꯑꯈꯣꯏꯒꯤꯁꯤꯗꯤ ꯈꯟꯊꯔꯨꯔꯒ ꯌꯥꯝꯅ ꯐꯔꯦꯅ ꯈꯜꯂꯦ
ꯑꯗꯨꯅꯦ ꯑꯗꯣ ꯅꯣꯏꯒꯤꯗꯣ ꯍꯥꯏꯗꯤ ꯑꯗꯨꯝ ꯀꯣꯂꯦꯖꯀ ꯑꯗꯨꯝ ꯅꯛꯅꯒꯨꯝ ꯇꯧꯗꯥꯏꯅꯦ
ꯅꯛꯅꯩꯌꯦ ꯆꯦ ꯑꯗꯨꯅꯦ ꯈꯨꯗꯣꯡ ꯆꯥꯕꯁꯦ ꯌꯥꯝꯅ ꯐꯪꯉꯦ ꯍꯧꯖꯤꯛꯀꯤ ꯑꯩꯅ ꯂꯩꯔꯤꯕ ꯃꯐꯝꯁꯦ ꯅꯛꯁꯨ ꯅꯛꯅꯔꯦ ꯑꯗꯨꯅ ꯃꯇꯝꯁꯨ ꯑꯗꯨꯝ ꯁꯦꯞ ꯑꯣꯏꯔꯦ ꯑꯗꯨꯅ ꯑꯈꯣꯏ ꯏꯃꯥ ꯕꯕꯥꯅꯁꯨ ꯍꯧꯖꯤꯛꯀꯤ ꯑꯩꯅ ꯂꯩꯔꯤꯕ ꯃꯐꯝꯁꯦ ꯌꯥꯝꯅ ꯄꯥꯝꯅ ꯄꯨꯟꯅ ꯈꯟꯃꯤꯟꯅꯔꯒ ꯂꯩꯈꯤꯕꯅꯦꯕ ꯏꯆꯦ ꯍꯣꯏꯒꯤ ꯃꯇꯝꯗꯁꯨ ꯁꯤꯒꯤ ꯃꯐꯝꯁꯦ ꯈꯪꯉꯝꯃꯗꯤ ꯏꯆꯦ ꯍꯣꯏꯒꯤ ꯂꯥꯞꯅ ꯂꯩꯔꯝꯃꯤꯗꯣ ꯁꯤꯗ ꯑꯗꯨꯝ ꯂꯩꯔꯝꯃꯁꯨ ꯌꯥꯕꯖꯥꯠꯅꯤ
ꯑꯈꯣꯏꯗꯣ ꯑꯗꯨꯒꯤ ꯃꯐꯝꯗꯣ ꯍꯥꯏꯗꯤ ꯌꯦꯡꯗꯤ ꯌꯦꯡꯉꯝꯃꯦꯕ ꯍꯧꯔꯛꯄ ꯀꯥꯟꯗ
ꯑꯥ
ꯑꯗ ꯃꯣꯏꯒꯤꯗꯣ ꯍꯥꯏꯗꯤ ꯅꯨꯡꯉꯥꯏꯕ ꯃꯐꯝ ꯑꯣꯏꯕꯅꯁꯨ ꯑꯣꯏꯔꯝꯕ ꯌꯥꯏ ꯍꯥꯏꯗꯤ ꯀꯥꯗꯣ ꯍꯥꯏꯗꯤ ꯍꯥꯡꯍꯧꯗꯕꯗꯣ
ꯑꯥ
ꯑꯗꯨꯃꯥꯏꯅ ꯇꯧꯍꯧꯕꯅꯤ ꯑꯈꯣꯏꯅ ꯍꯥꯏꯗꯤ ꯌꯦꯡꯕ ꯀꯥꯟꯗꯗꯤ
ꯁꯤ ꯃꯐꯝꯁꯦ ꯃꯤꯕꯨꯗꯤ ꯀꯌꯥ ꯂꯧꯁꯟꯗꯕꯅꯤ ꯏꯆꯦ ꯍꯥꯏꯗꯤ ꯑꯀꯛꯅꯕ ꯍꯥꯏꯗꯤ ꯅꯨꯄꯤ ꯈꯛꯇꯪꯒꯤꯁꯨ ꯑꯣꯏꯕꯅꯤꯅꯀꯣ ꯃꯤ ꯇꯔꯥ ꯑꯃ ꯀꯨꯟ ꯑꯃꯁꯤꯗꯒꯤ ꯍꯦꯟꯅ ꯍꯥꯏꯗꯤ ꯑꯇꯩ ꯑꯍꯦꯟꯕ ꯃꯤ ꯑꯇꯩꯒꯤꯗ ꯑꯗꯨꯃꯥꯏꯅ ꯃꯤ ꯅꯤꯐꯨ ꯌꯥꯡꯈꯩ ꯑꯗꯨꯝ ꯄꯪꯊꯝꯗ ꯊꯝꯖꯤꯟꯕꯗꯣ ꯑꯗꯨꯒꯨꯝꯕꯗꯤ ꯑꯣꯏꯗ꯭ꯔꯦ ꯍꯥꯏꯕꯗꯤ ꯌꯥꯝꯅ ꯅꯨꯡꯉꯥꯏ ꯍꯥꯏꯇꯥꯔꯦ
ꯑꯈꯣꯏꯒꯤꯁꯨ ꯍꯥꯏꯗꯤ ꯀꯣꯂꯦꯖꯇꯨꯗꯒꯤ ꯈꯤꯇꯪ ꯂꯥꯞꯄꯤ ꯑꯗꯨꯃꯥꯏꯅ ꯇꯧꯋꯤ ꯍꯥꯏꯕꯅꯤꯗ ꯍꯥꯏꯗꯤ ꯁꯨꯝ ꯃꯩꯒꯨꯝꯕ ꯏꯁꯤꯡꯒꯨꯝꯕ ꯑꯗꯒꯤ ꯌꯨꯝꯕꯨꯒꯨꯝꯕꯗꯤ ꯍꯥꯏꯕꯗꯤ ꯂꯣꯏꯅ ꯐꯩꯗ
ꯍꯣꯏ ꯏꯆꯦ ꯏꯆꯦ ꯑꯗꯣ ꯉꯁꯤ ꯏꯆꯦꯕꯨ ꯀꯔꯤ ꯃꯊꯦꯜ ꯆꯥꯕꯤꯔꯒꯦ
ꯉꯁꯤꯗꯤꯅꯦ ꯑꯈꯣꯏꯒꯤ ꯑ ꯏꯆꯦ ꯑꯃ ꯂꯩꯕꯗꯣ ꯃꯥꯗꯣ ꯉꯁꯤꯗꯤ ꯑꯈꯣꯏꯗ ꯀꯣꯏꯔꯛꯑꯦ ꯑꯗꯨꯗꯨꯅ ꯃꯥ ꯂꯥꯛꯄꯅꯤꯅ ꯍꯥꯏꯗꯤ ꯉꯥ ꯑꯣꯏꯅ ꯊꯣꯡꯉꯒ ꯆꯥꯔꯦ ꯆꯝꯐꯨꯠ ꯑꯃ ꯐꯨꯠꯂꯒ ꯏꯔꯣꯟꯕ ꯑꯃꯁꯨ ꯌꯥꯎꯋꯤ
ꯑꯣ ꯑꯗꯨꯣ ꯏꯆꯦ ꯍꯧꯖꯤꯛꯀꯥꯟꯁꯦ ꯉꯥ ꯆꯥꯕ ꯃꯇꯝꯗ ꯑꯗꯨꯝ ꯈꯔ ꯆꯦꯛꯁꯤꯟꯅ ꯃꯨꯟꯅ ꯂꯩꯕꯤꯌꯨꯀꯣ ꯍꯥꯏꯕꯗꯤ ꯍꯧꯖꯤꯛ ꯃꯆꯤꯟꯖꯥꯛ ꯀꯩꯀꯥ ꯊꯨꯅ ꯆꯥꯎꯅꯕꯅꯦꯅ ꯇꯧꯕꯗ ꯉꯥꯁꯦ ꯊꯥꯏꯅꯒ ꯃꯍꯥꯎꯁꯦ ꯌꯥꯝ ꯃꯥꯟꯅꯗ꯭ꯔꯦ ꯈꯦꯠꯅꯔꯦ ꯍꯥꯏ ꯇꯔꯦ ꯏꯆꯦꯍꯣꯏꯁꯨ ꯑꯗꯨꯝ ꯈꯪꯕꯤꯔꯝꯒꯅꯤ ꯆꯥꯕ ꯀꯥꯟꯗ ꯑꯈꯣꯏ ꯊꯥꯏꯅꯒꯤ ꯏꯄꯥ ꯏꯄꯨꯒꯤ ꯑꯗꯨꯝ ꯄꯨꯈ꯭ꯔꯤ ꯂꯥꯡꯒꯣꯡꯗ ꯇꯨꯔꯦꯟꯗ ꯀꯩꯗ ꯂꯩꯕꯁꯤꯅ ꯍꯦꯛ ꯃꯍꯥꯎꯗꯣ ꯍꯦꯜꯂꯤꯗꯣ ꯍꯧꯖꯤꯛꯀꯥꯟꯗꯗꯤ ꯐꯥꯝꯗ ꯃꯆꯤꯟꯖꯥꯛ ꯀꯩꯩ ꯩꯀꯥ ꯆꯥꯎꯈꯠꯅꯕ ꯊꯨꯅ ꯆꯥꯎꯅꯕ ꯇꯧꯔ ꯈꯣꯠꯂꯒ ꯌꯣꯛꯂꯛꯄꯅꯤꯅ ꯃꯍꯥꯎꯁꯦ ꯀꯌꯥ ꯋꯥꯠꯂꯦ ꯑꯗꯒꯤ ꯍꯛꯆꯥꯡꯁꯨ ꯀꯌꯥ ꯐꯗ꯭ꯔꯦ
ꯍꯣꯏ ꯑꯗꯨꯕꯨꯗꯤ ꯆꯨꯝꯃꯤ
ꯑꯗꯣ ꯏꯆꯦ ꯑꯈꯣꯏꯒꯤ ꯑꯈꯣꯏꯒꯤ ꯏꯅꯥꯎꯄꯤ ꯑꯃ ꯑꯁꯣꯝꯗ ꯂꯩꯕꯗꯣ
ꯑ
ꯁꯤ ꯑꯗꯨꯗꯨꯅ ꯃꯥꯁꯦ ꯃꯥꯁꯦ ꯀꯥꯡꯒꯜ ꯇꯨꯏꯕ
ꯎꯝ
ꯑꯗꯨꯗꯨꯅ ꯃꯥꯁꯦ ꯍꯟꯗꯛ ꯀꯥꯡꯈꯟ ꯈꯔ ꯇꯨꯁꯜꯂꯨꯔꯒ ꯍꯥꯏꯗꯤ ꯑ ꯃꯣꯏꯒꯤ ꯌꯣꯟꯕ ꯃꯇꯝꯁꯦ ꯍꯦꯟꯇꯣꯛꯈꯤꯕꯒꯤ ꯐꯔꯛ ꯇꯥꯔꯒ ꯂꯩꯔꯦꯅ ꯍꯥꯏꯔꯛꯑꯦꯕ ꯑꯗꯣ ꯏꯆꯦꯍꯣꯏꯅ ꯄꯥꯝꯕꯤꯔꯗꯤ ꯑꯩꯉꯣꯟꯗ ꯑꯗꯨꯝ ꯍꯥꯏꯕꯤꯔꯛꯑꯣ ꯑꯗꯨꯒ ꯑꯗꯨꯝ ꯄꯥꯎ ꯐꯥꯎꯅꯔꯒ ꯑꯗꯨꯝ ꯏꯆꯦꯍꯣꯏ ꯗꯔꯀꯥꯔ ꯂꯩꯔ ꯗꯨꯝ ꯂꯧꯕꯤꯌꯣꯕ
ꯍꯣꯏ ꯍꯣꯏ ꯌꯥꯏ ꯑꯦ ꯑꯩꯁꯨ ꯍꯣꯏ ꯎꯝ ꯃꯤ ꯑꯇꯩꯗꯨꯁꯨ ꯁꯨꯝ ꯍꯪꯅꯔꯛꯀꯦ ꯑꯗꯨꯗꯨꯒ ꯍꯥꯏꯗꯤ ꯍꯥꯏꯔꯛꯀꯦ ꯅꯪꯉꯣꯟꯗ ꯑꯃꯨꯛ
ꯍꯣꯏ ꯏꯆꯦ ꯌꯥꯏꯌꯦ ꯑꯗꯨꯗꯤ ꯍꯥꯏꯗꯤ ꯀꯥꯡꯒꯜꯒꯤ ꯐꯤꯗꯥꯒꯤꯗꯤ ꯀꯩꯝꯇ ꯆꯤꯡꯅꯕꯤꯔꯨꯅꯣꯕ
ꯎꯝ
ꯑꯗꯨꯝ ꯀꯥꯡꯥꯡꯒꯜꯒꯤ ꯐꯤꯁꯤꯡꯁꯦ ꯑꯈꯣꯏ ꯑꯗꯨꯝ ꯀ꯭ꯋꯥꯂꯤꯇꯤ ꯑꯐꯕꯅ ꯌꯥꯝ ꯐꯅꯦꯕ ꯃꯥꯅ ꯇꯨꯔꯤꯁꯤꯗꯤ